ꯍꯂꯣ ꯍꯣꯏ ꯇꯥꯏꯌꯦ ꯇꯥꯏꯌꯦ ꯇꯥꯏ
ꯎꯝ
ꯇꯣ ꯀꯛꯇꯕꯅꯦ ꯑꯗꯣ ꯀꯔꯤ ꯇꯧꯕꯒꯦꯔ ꯈꯪꯗꯦ
ꯎꯝ ꯈꯪꯗꯦꯅꯦ ꯑꯩꯁꯨ
ꯑꯩ ꯑꯃꯗꯨꯁꯨ ꯎ ꯐꯥꯎꯗꯩ ꯍꯧꯖꯤꯛ
ꯃꯇꯝ ꯌꯥꯎꯕ ꯍꯤꯔꯦꯀꯣ ꯑꯦ ꯎꯝ ꯁꯨꯔꯒ ꯐꯪꯅꯤ ꯍꯥꯏꯕꯗꯨꯗꯤ ꯎꯝ ꯍꯥꯏꯗꯤ ꯍꯥꯏꯔꯛꯀꯗ ꯃꯃꯤꯡꯗꯤ ꯄꯜꯂꯛꯑꯅ
ꯎ ꯍ
ꯎꯝ ꯅꯪ ꯀꯌꯥꯝ ꯀꯨꯏꯔꯒꯦ ꯑꯣꯖꯥ ꯄꯨꯕ
ꯎꯝꯕꯤꯗ ꯑꯣꯏ ꯐ ꯎꯝ
ꯍꯥꯥ
ꯗꯨꯕꯨꯔꯤ ꯇꯕ꯭ꯔ
ꯎꯝ
ꯕꯔꯤꯗ ꯀ ꯍ
ꯐꯦꯕꯔꯤ
ꯎꯝ ꯍꯝ
ꯎꯝ ꯐꯩꯒꯣꯅꯗꯤ ꯅꯪꯅ ꯊꯕꯛ ꯇꯧꯔꯒ ꯇꯧꯗꯦ ꯀꯥꯏꯅ
ꯑꯗꯦ
ꯑꯩꯁ ꯂꯆꯤꯟ ꯊꯤꯌꯦꯀꯣꯅ ꯑꯩꯗꯤ ꯑꯩꯗꯤ ꯅꯪ ꯉꯁꯥꯏ ꯅꯪꯒꯤ ꯋꯥꯍꯩꯗꯨꯗ ꯊꯕꯛ ꯁꯨꯛꯇꯧ ꯇꯧꯗꯕ꯭ꯔꯅ ꯈꯟꯕꯅꯦꯕ ꯑꯗꯨꯒ ꯊꯕꯛ ꯇꯧꯔꯒ ꯂꯩꯔꯕꯃꯤꯅꯅ ꯑꯩꯉꯣꯟꯗꯒꯤ ꯍꯦꯟꯅ
ꯌꯦ ꯟ ꯇ ꯅꯗ
ꯐꯌꯦ ꯃꯤꯗꯤ
ꯒꯤ ꯐ꯭ꯔꯣꯕꯂꯦꯝ ꯌꯥꯝ ꯇꯗ ꯃꯅꯤꯔꯦ ꯀꯗ ꯌꯥꯝ ꯍꯥꯄꯅꯤ ꯀꯣ
ꯎꯝ
ꯍꯅ ꯑꯗꯨꯝ ꯆꯂꯦꯗꯒꯤ
ꯎꯝ ꯈꯣꯡꯅ ꯃꯤꯅꯤꯠ ꯀꯌꯥꯒꯨꯝꯕ ꯆꯠꯄ꯭ꯔꯣ
ꯎꯝ ꯋꯥꯟ ꯑꯋꯥꯔ ꯇꯝ ꯆꯂꯗ
ꯑꯦ ꯑꯗꯨꯗꯤ ꯒꯥꯔꯤꯅ ꯆꯠꯄ ꯌꯥꯗ꯭ꯔꯣ
ꯕꯔꯤꯅ ꯇꯣꯡꯒꯗꯕꯗꯣ ꯑꯩꯈꯣꯏꯅ ꯌꯨꯝ ꯂꯝꯕꯤꯁꯦ ꯐꯠꯇꯕꯒꯤ ꯀꯔꯤ ꯆꯦꯟꯗꯦ ꯑꯩꯈꯣꯏꯗ
ꯎꯝ
ꯎꯝ
ꯎꯝ ꯑꯗꯨꯗꯤ ꯈꯣꯡꯅ ꯑꯗꯨꯝ ꯉꯟ ꯉꯟꯅ ꯆꯠꯄ ꯇꯥꯔꯤꯅꯦ
ꯍꯝ ꯑꯩꯈꯣꯏ ꯎ ꯄꯨꯡꯅꯥꯏꯗ
ꯑꯣ ꯄꯨꯡ ꯅꯥꯏꯟꯗꯒꯤ ꯄꯨꯡ ꯀꯌꯥꯈꯣ
ꯍ ꯐ ꯍꯥꯎ
ꯍꯥꯥ
ꯑ
ꯎꯝ ꯐꯩꯅꯦ ꯑꯩꯗꯤ ꯅꯪꯅ ꯑꯉꯥꯡꯕꯨ ꯂꯥꯏꯔꯤꯛ ꯇꯥꯛꯄꯗꯣ ꯌꯦꯡꯅꯤꯡꯉꯤꯗ
ꯍ ꯍ ꯎꯝ ꯎ
ꯌꯦꯡꯅꯤꯡꯉ ꯑꯁꯦꯡꯕ
ꯑ ꯎꯔꯦꯗꯤꯒꯦ ꯌꯥꯝ ꯅ ꯀꯅꯤꯗ
ꯑꯦ ꯑꯉꯥꯡꯗꯤ ꯌꯥꯝ ꯍꯩꯔꯝꯃꯅꯤ ꯑꯩꯈꯣꯏꯗꯤ ꯇꯛꯄꯁꯨ ꯍꯩꯔꯔꯣꯏ
ꯎꯝ
ꯑꯗꯨꯗꯤ ꯌꯥꯝ ꯍꯩꯔꯝꯃꯅꯤ
ꯎ
ꯎꯝ ꯍꯀꯨꯝꯗꯣ ꯍꯥꯏꯗꯤ ꯏꯆꯦ ꯌꯨꯝ ꯂꯩꯔꯤꯀꯥꯟꯗ ꯏꯆꯦꯁꯨꯀꯣ ꯑꯉꯥꯡꯁꯤꯡ ꯇꯨꯏꯤꯁꯟ ꯂꯧꯕ ꯑꯗꯨꯒꯤ ꯃꯥꯗꯣ ꯃꯔꯛ ꯃꯔꯛꯇ ꯊꯕꯛ ꯆꯤꯟꯕꯒꯤꯀꯣ ꯑꯩꯉꯣꯟꯗ ꯂꯧꯍꯜꯂꯦꯕ ꯑꯗꯨꯏ ꯑꯩ ꯃꯔꯛ ꯃꯔꯛꯇ ꯇꯨꯏꯁꯟ ꯂꯧꯕꯤꯑꯕ ꯑꯉꯥꯡꯁꯤꯡꯕꯗꯣ ꯑꯁ
ꯎꯝ
ꯑꯩꯁꯨ ꯈꯪꯉꯦꯕ ꯇꯨꯏꯁꯟ ꯂꯧꯕꯁꯦ ꯀꯌꯥꯃꯨꯛꯁꯨ ꯋꯥꯕ꯭ꯔꯣ ꯍꯥꯏꯅ ꯑꯉꯥꯡꯁꯤꯡꯗꯣ ꯑꯩꯅ ꯍꯩꯕꯁꯨ ꯏꯟꯗꯦ ꯑꯩꯅ ꯇꯥꯛꯄꯁꯨ ꯇꯥꯕꯤꯗꯦ ꯑꯗꯨꯒ ꯆꯍꯤꯁꯨ ꯄꯥꯏꯅꯤꯡꯗꯕ ꯑꯩꯁꯦ ꯑꯗꯨꯩ ꯑꯁ ꯑꯉꯥꯡꯁꯤꯡ ꯂꯩꯔꯤ ꯇꯥꯁꯦ ꯌꯥꯝ ꯋꯥꯕꯅꯤꯗ
ꯑ ꯌ ꯇꯨꯁꯥꯟ ꯍꯣꯗꯗꯤ ꯍꯥꯏ ꯄꯥꯏꯔꯒ ꯇꯧꯕꯅꯦ ꯅꯠꯇ꯭ꯔꯗꯤꯀꯣ ꯃꯣꯏꯗꯤ ꯆꯥꯡꯗꯕ
ꯎꯝ ꯑꯗꯨꯅꯦꯕ ꯑꯩꯗꯤ ꯆꯥꯏꯒꯨꯝꯕꯁꯨ ꯄꯥꯏꯗꯕ
ꯍꯦꯇꯥꯡꯒꯨꯝꯕꯗꯗꯤꯀꯣ ꯎꯝ ꯆꯒꯨꯝꯕ ꯄꯥꯏꯕꯅ ꯐꯌꯦ ꯑꯗꯨꯤꯗꯗꯤ ꯄꯥꯏꯍꯟꯗꯕꯅꯦꯕ ꯑꯩꯈꯣꯏꯗ
ꯎꯝ
ꯎꯝ
ꯑꯉꯥꯡ ꯇꯨꯏꯁꯟ ꯇꯨꯏꯁꯟ ꯂꯁꯦ ꯀꯣꯛꯀ ꯆꯠꯀꯦ ꯇꯧꯕꯅꯤ
ꯃꯅꯦ ꯑꯦꯅꯤ ꯇꯕꯤꯑꯣ ꯃ
ꯍꯥ
ꯃꯤꯁꯥꯟ ꯇꯥꯎꯕꯗꯣ ꯋꯥꯕꯅꯦꯕ
ꯎꯝ ꯑꯩꯗꯤ ꯅꯨꯃꯤꯠ ꯑꯃ ꯑꯅꯤꯈꯛꯇ ꯂꯧꯕꯤꯕꯗꯣ ꯑꯗꯨꯐꯥꯎ ꯁꯤꯒꯤ ꯇꯧꯋꯦ
ꯎꯝ
ꯑꯩꯗꯤ ꯇꯨꯏꯁꯟ ꯂꯧꯕ ꯁꯨꯡꯇꯟ ꯇꯜꯂꯦ ꯑꯣꯖꯥ ꯄꯨꯕꯁꯨꯨ ꯁꯨꯇꯟ ꯇꯜꯂꯦ ꯑꯩꯗꯤ ꯑꯣꯏꯅꯤꯡꯗꯦꯕ
ꯎꯝ ꯈꯨꯉꯥꯎ ꯐꯖ ꯐꯖꯕ ꯂꯩꯌꯦ ꯑꯗꯨꯅ
ꯎꯝ ꯑꯩꯅ ꯄꯥꯝꯗꯦꯕ ꯁꯤꯗꯤ
ꯎꯝ ꯑꯩꯁꯨ ꯌꯥꯝ ꯄꯥꯝꯗꯕꯅꯦ ꯑꯗꯨ ꯑꯣꯏꯔꯁꯨ ꯎꯄꯥꯏ ꯂꯩꯇꯦ ꯍꯧꯖꯤꯛꯇꯤ
ꯎꯝ ꯑꯗꯩ ꯃꯥ ꯃꯥꯒꯤ ꯏꯟꯇ꯭ꯔꯦꯁꯇꯅꯤꯗ ꯑꯩꯗꯤ ꯏꯟꯇ꯭ꯔꯦꯁ ꯂꯩꯇꯕꯩꯅꯤ
ꯂꯝ ꯏꯟꯇ꯭ꯔꯦꯁ ꯂꯩꯕ ꯅꯠꯇꯦ ꯑꯩꯁꯨ ꯏꯆꯦꯅ ꯑꯣꯖꯥꯒꯤ ꯇ꯭ꯔꯦꯅꯤꯡ ꯆꯠꯍꯟꯕꯗꯣ ꯑꯩꯉꯣꯟꯗ ꯑꯗꯨꯒꯤ ꯋꯥꯟꯅꯦꯜꯁꯨ ꯆꯠꯂꯦꯕ ꯑꯗꯨꯒꯤ
ꯑꯗꯨꯒꯤ ꯃꯇꯨꯡ ꯑꯩꯅ ꯇꯧꯕꯅꯤ
ꯑꯦ ꯅꯪꯗꯤ ꯑꯗꯨ ꯆꯠꯂꯒ ꯇꯝ ꯇꯝꯕ ꯆꯠꯂꯒ ꯍꯥꯏꯕꯤꯗꯦꯀꯣ
ꯑꯩ ꯅꯍꯥꯟ ꯑꯩꯈꯣꯏ ꯎꯝ ꯀꯣꯇꯨꯔꯞ ꯂꯣꯏꯕ ꯀꯥꯟꯗ ꯑꯩ ꯏꯆꯦꯒꯤ ꯃꯅꯥꯛꯇ ꯆꯠꯂꯦꯗꯅ ꯑꯗꯨ ꯃꯇꯥꯝ ꯑꯗꯨꯗ ꯃꯥꯅ ꯑꯦꯠꯃꯤꯁꯟ ꯇꯧꯔꯒ ꯑꯩꯅ ꯑꯗꯨꯝ ꯇꯝꯕꯅꯦ ꯋꯥꯟ ꯏꯌ꯭ꯔꯁ ꯗꯤꯄ꯭ꯂꯣꯃꯥ ꯑꯗꯨꯝ ꯇꯧꯕꯅꯦꯕ
ꯎꯝ
ꯑꯦ ꯅꯪ ꯉꯥꯡ ꯈꯡꯗ꯭ꯔꯕ꯭ꯔꯣ ꯌꯦꯟ ꯑ ꯀꯩꯅꯣ ꯆꯨꯟꯈꯣꯏꯗꯤ ꯈꯪꯉꯤ ꯅꯍꯥꯟꯅ ꯑꯩꯅ ꯇ꯭ꯔꯦꯅꯤꯡꯇ ꯆꯠꯄ ꯃꯇꯝꯗꯒꯤ ꯈꯪꯕꯅꯦ ꯃꯥꯗꯤ
ꯎꯝ ꯑꯩꯗꯤ ꯈꯪꯗꯤꯅꯦ
ꯇꯥꯕ꯭ꯔꯣ
ꯇꯥꯏꯌꯦ
ꯎꯝ ꯑꯩꯗꯤ ꯅꯪ ꯑꯗꯨ ꯇꯝꯕ ꯆꯠꯄꯗꯣ ꯈꯪꯗꯦ ꯍꯥꯏꯕ
ꯎꯝ ꯍꯣꯏ ꯁꯨꯇꯤ ꯑꯣꯏꯕ꯭ꯔꯥ ꯍꯧꯖꯤꯛꯀꯥꯟꯁꯦ
ꯍꯣꯏ ꯑꯦꯛꯖꯥꯝ ꯂꯣꯏꯕꯗ ꯉꯥꯏꯔꯤꯌꯦ
ꯎꯝ ꯍꯣꯏ ꯑꯦꯛꯖꯥꯝꯗꯤ ꯀꯃꯥꯏ ꯇꯧꯔꯛꯑꯦ ꯭ꯇ꯭ꯔꯤꯛ ꯑꯣꯏꯕ꯭ꯔꯥ ꯅꯠꯇ꯭ꯔꯒ ꯂꯨꯖ ꯑꯣꯏꯕ꯭ꯔꯥ ꯑꯦꯛꯖꯥꯝ
ꯎꯝ ꯌꯥꯝ ꯀꯟꯅꯁꯨ ꯏꯁꯇ꯭ꯔꯤ ꯑꯣꯏꯗꯦꯗ ꯑꯗꯣ ꯑꯣꯖꯥ ꯈꯔꯗꯤ ꯌꯥꯝꯅ ꯁꯥꯊꯤꯕꯁꯨ ꯂꯩꯑꯦ ꯑꯗꯨꯒ ꯑꯣꯖꯥ ꯈꯔꯗꯤ ꯐꯕꯁꯨ ꯂꯩꯑꯦꯕ
ꯃꯣꯏꯅ ꯅꯣꯏꯗ ꯐꯣꯟ ꯄꯥꯏ ꯐꯣꯟ ꯄꯥꯏꯕ꯭ꯔꯣ ꯅꯣꯏ ꯑꯦꯛꯖꯥꯝꯗ
ꯎꯝ ꯄꯥꯏꯗꯦ ꯆꯦꯗꯒꯤ ꯑꯗꯨꯝ ꯁꯤꯟꯅꯩꯌꯦ ꯂꯣꯠꯂꯒ
ꯔꯦꯠ ꯑꯣꯏꯕꯤ
ꯑꯗꯣ ꯑꯩꯈꯣꯏꯅꯗꯤ ꯄꯨꯗꯦꯕ ꯑꯗ ꯑꯩꯈꯣꯏꯒ ꯐꯝꯃꯤꯟꯅꯕꯁꯤꯡꯗꯣ ꯑꯗꯨꯅ ꯈꯔ ꯄꯨꯔꯛꯄꯗꯣ ꯑꯗꯨꯝ ꯁꯤꯜꯂꯦꯕ
ꯑꯣ ꯑꯣ
ꯅꯠꯇ꯭ꯔꯗꯤ ꯀꯗꯥꯏꯗꯒꯤ ꯄꯥꯁ ꯇꯧꯔꯔꯣꯏꯗ
ꯎꯝ ꯇꯧꯗꯁꯨ ꯐꯠꯇꯦꯅ ꯑꯗꯨ
ꯑꯗꯨꯅꯦ ꯀꯣꯂꯦꯖꯁꯨ ꯆꯠꯇ꯭ꯔꯦ ꯀꯥꯏꯗꯒꯤ
ꯎꯝ ꯍꯣꯏ ꯑꯗꯨꯗꯤ ꯐꯣꯟ ꯄꯥꯏ ꯍꯜꯂꯤꯂꯤ
ꯀꯥꯏꯍꯟꯗꯦ
ꯍꯂ ꯍꯥꯏꯕ
ꯐꯩꯒꯣ
ꯑꯩꯈꯣꯏꯗꯤ ꯀꯩꯅꯣ ꯎꯝ ꯀꯣꯂꯦꯖ ꯑꯣꯏꯔꯁꯨꯀꯣ
ꯎꯝ
ꯃꯥꯜꯂꯦꯕ ꯅꯣꯏꯒꯨꯝꯅ ꯇꯧꯗꯦꯕ ꯑꯩꯈꯣꯏꯗꯤ ꯏꯛꯅꯥꯎꯒꯤ ꯑꯣꯏꯕꯒꯤ
ꯎꯝ ꯐꯩꯅꯤ
ꯍꯟꯖꯒꯨꯝꯕ ꯏꯕ
ꯌꯥꯝ ꯅꯨꯡꯉꯥꯏꯔꯕꯅꯤꯅ ꯅꯣꯏꯗꯤ ꯑꯦꯛꯖꯥꯝ ꯊꯥꯕꯗ
ꯃꯤꯗꯕꯗ ꯌꯥꯝ ꯃꯅꯕꯒꯤ ꯑꯗꯨꯝ ꯀꯩꯅꯣꯝ ꯇꯧꯋꯤ ꯄꯨꯡ ꯃꯇ ꯑꯃꯨ ꯇꯥꯕ ꯇꯥꯡꯁꯤ ꯌꯥꯎꯋꯏ
ꯎꯝ ꯃꯇꯝ ꯆꯠꯄꯁꯦ ꯑꯗꯨꯅꯦ ꯑꯩꯈꯣꯏꯒꯤꯁꯨ ꯑꯗꯨꯝ ꯇꯧꯋꯦ ꯄꯨꯡ ꯇꯥꯗ꯭ꯔꯤꯀꯥꯟ ꯂꯥꯎꯕꯅꯤ ꯀꯥꯏꯅꯤ ꯃꯇꯝ ꯌꯧꯈꯤꯕꯁꯦ ꯈꯪꯍꯧꯗꯕꯅꯦꯕ
ꯍꯣꯏ
ꯏꯕꯨ ꯏꯔꯗꯤ ꯑꯁ ꯃꯇꯝꯗꯣ ꯌꯥꯝ ꯊꯨꯅ ꯆꯠꯄꯅꯦꯕ
ꯎꯝ
ꯄꯨꯡ ꯀꯌꯥ ꯐꯥꯎ ꯂꯩꯒꯦ ꯉꯁꯤ ꯑ ꯂꯩꯏꯅꯣ ꯑ ꯄꯨꯡ ꯀꯌꯥꯐꯥꯎ ꯁꯥꯟꯅꯗꯣꯏꯅꯣ
ꯝꯃꯦ ꯎꯝ ꯔ ꯔꯥ ꯇꯝ ꯂꯩꯕꯦꯟ ꯍꯥꯎꯗ ꯃꯅꯦ
ꯑꯣ ꯅꯪ ꯑꯗꯨꯐꯥꯎ ꯌꯦꯡꯒꯦꯔꯥ
ꯅꯕ ꯎ ꯐꯖꯔꯗꯤ ꯑꯗꯨꯝ ꯌꯦꯡꯗꯣꯏꯅꯦ ꯅꯠꯇ꯭ꯔꯗꯤ ꯑꯗꯨꯝ ꯇꯨꯡꯉꯅꯤꯗ
ꯎꯝ ꯃꯤ ꯌꯥꯝꯃꯗꯤ ꯑꯗꯨꯝ ꯌꯦꯡꯅꯕꯁꯨ ꯕꯤꯠ ꯂꯩꯒꯅꯤꯗ
ꯍꯣꯏ ꯃꯤ ꯌꯥꯝꯗ꯭ꯔꯗꯤ ꯇꯥꯜꯂꯦꯒ ꯌꯦꯡꯕꯗꯣ
ꯎꯝ ꯑꯗꯨꯅꯦ ꯃꯤ ꯌꯥꯝꯗꯤ ꯕꯤꯠ ꯂꯩꯕꯅꯦ
ꯎꯝ
ꯎ
ꯑ ꯍꯧꯖꯤ ꯑꯗꯨꯝ ꯇꯝꯗꯦꯔ
ꯋꯥꯗꯤ ꯁꯥꯀꯤꯦꯅꯤ ꯇ
ꯎꯝ
ꯑꯇꯣꯞꯄꯕꯨꯁꯨ ꯑꯗꯨꯝ ꯋꯥꯔꯤ ꯁꯥꯈꯤꯅꯤ
ꯎꯝ ꯑꯣꯏꯣꯏꯗ
ꯎꯝ ꯎ
ꯅꯣꯏ ꯎꯝ ꯅꯣꯏ ꯂꯩꯐꯝꯗꯁꯨ ꯏꯔꯥꯡꯒꯨꯝꯕ ꯀꯔꯤꯁꯨ ꯇꯧꯗꯕ꯭ꯔꯥ ꯍꯧꯖꯤꯛꯀꯥꯟ
ꯍꯧꯖꯤꯛꯀꯥꯟꯗꯤ ꯀꯩꯁꯨ ꯇꯧꯗꯦ ꯍꯣꯏ
ꯠ ꯑ ꯄꯣꯠꯒꯕꯗꯤ ꯇꯥꯡ ꯃ ꯅꯠꯇ꯭ꯔ ꯀ ꯇ
ꯑ ꯇꯧꯗꯦꯗ ꯑꯗꯨꯝ ꯆꯞ ꯃꯥꯟꯅꯩꯌꯦ ꯍꯥꯟꯅꯒ ꯅꯣꯏꯗꯗꯤ ꯀꯩꯁꯨ ꯇꯧꯗꯕ꯭ꯔꯥ ꯂꯝꯕꯤꯗ ꯆꯠꯄ ꯈꯣꯠꯄ ꯌꯥꯕ꯭ꯔꯣꯕ
ꯍꯣꯏ ꯌꯥꯏ ꯌꯥꯏ ꯍꯧꯖꯤꯛ ꯍꯥ ꯎ ꯂꯨꯁꯦ
ꯎꯝ
ꯒꯦꯔꯕꯗꯤ ꯇꯪ ꯈ ꯂꯩꯦ ꯑꯦ ꯄꯥꯀ ꯃꯗꯤ
ꯑꯁ ꯑꯗꯨꯅꯦ ꯑ ꯂꯩꯕ ꯐꯥꯎ ꯉꯝꯗ꯭ꯔꯤ ꯍꯥꯏꯗꯤ ꯂꯩꯇ꯭ꯔꯗꯤ ꯀꯥꯏꯗꯒꯤ ꯂꯩꯗꯣꯏꯅꯣꯕ ꯇꯥꯡꯉꯁꯨ ꯂꯩꯇꯕꯅ ꯂꯨꯔꯤꯕꯅꯦꯕ
ꯎꯝ ꯍ ꯑꯗꯨꯗꯤ ꯍꯔꯦꯟꯟꯅ ꯇꯁꯦꯀꯥꯎ
ꯑꯣ ꯍꯥ
ꯃꯟꯅ ꯇꯁꯦꯕ
ꯀꯔꯤꯠ
ꯑꯅꯥꯗꯅ ꯀꯅ
ꯍꯣꯏ ꯍꯣꯏ ꯃꯃꯥꯡ ꯐꯔꯣꯀꯣ ꯑꯗꯨꯗꯤ
ꯎꯝ